ꯑꯣ ꯇꯕꯔꯣ ꯌꯥꯏꯐꯕꯤ
ꯍꯜꯂꯣ
ꯇꯥꯕ꯭ꯔꯣ ꯇꯥꯗꯕ꯭ꯔꯣ
ꯑꯣ ꯇꯥꯔꯦ ꯇꯥꯔꯦ
ꯅꯅꯥꯀꯣꯡꯗꯣ ꯐꯖꯅ ꯁꯦꯡꯉꯣ
ꯏꯁ ꯀꯟꯅ ꯉꯥꯡꯉꯣ
ꯀꯟꯅ ꯂꯩꯀꯥꯏ ꯂꯣꯏ ꯇꯥꯔꯅꯤꯅꯦꯍꯦ ꯂꯩꯀꯥꯏ ꯂꯣꯏ ꯇꯥꯔꯅꯤ ꯁꯤꯗꯤ ꯂꯣꯠꯄꯒ ꯋꯥꯔꯤꯁꯦ ꯁꯥꯟꯅꯕ ꯌꯥꯔꯔꯣꯏ
ꯅꯨꯡꯉꯥꯏꯔꯤꯕꯣ ꯏꯇꯥꯎ
ꯅꯨꯡꯉꯥꯏꯔꯤꯌꯦ ꯌꯥꯏꯐꯕꯤ
ꯍꯦꯁ
ꯅꯪ ꯀꯩꯗꯧꯔꯤꯒꯦ ꯑꯩ ꯍꯤꯞꯄꯒ ꯂꯩꯗ
ꯀꯟꯅ ꯉꯥꯡꯉꯨ ꯍꯥꯏꯕꯗꯒꯤ ꯑꯁ ꯀꯟꯅ ꯉꯥꯡꯗ꯭ꯔꯗꯤ ꯌꯥꯗ꯭ꯔꯦꯅꯦ ꯂꯣꯏ ꯇꯥꯔꯅꯤ ꯁꯤꯗꯤ ꯑꯁ ꯀꯗꯥꯏꯗꯒꯤ
ꯇꯥꯔꯁꯨꯅꯣ ꯅꯪ ꯃꯁꯤ ꯅꯨꯄꯤ
ꯀꯩꯗꯧꯔꯒꯦ ꯇꯨꯃꯤꯟ ꯂꯩꯌꯣ ꯂꯥꯡꯒꯅꯨ
ꯏꯁ ꯅꯊꯟꯗ ꯉꯥꯡꯍꯧꯔꯣ ꯑꯩ ꯇꯨꯃꯤꯟꯅ ꯂꯩꯔꯒꯦ ꯑꯗꯨꯗꯤ
ꯅꯠꯇꯦ ꯅꯪꯕꯨ ꯅꯠꯇꯦ ꯑꯗꯨ ꯅꯃꯥꯟꯅꯕꯤꯕꯨ ꯍꯥꯏꯕꯅꯦ
ꯏꯃꯥ ꯏꯃꯥꯅꯕꯤꯁꯦ ꯌꯥꯝ ꯈꯠꯂꯦꯅꯦ
ꯃꯤ ꯐꯣꯟ ꯋꯥꯔꯤ ꯇꯧꯔꯤꯉꯩꯗ ꯗꯤꯁꯇꯞ ꯇꯧꯔꯛꯀꯅꯣ ꯍꯥꯏꯌꯣ
ꯏꯁ ꯅꯪ ꯍꯥꯏꯌꯣ
ꯋꯥꯔꯤ ꯐꯖꯕ ꯅꯨꯡꯉꯥꯏꯕ ꯋꯥꯔꯤ ꯇꯧꯔꯛꯀꯅꯤ ꯈꯜ ꯇꯧꯔꯀꯥꯟꯗ ꯑꯃꯨꯛ ꯗꯤꯁꯇꯥꯞ ꯇꯧꯔꯗꯤ ꯅꯃꯥꯟꯅꯕꯤꯗꯨꯗꯤ ꯍꯣꯔꯦꯟꯅ ꯇꯥꯕ꯭ꯔꯣ
ꯑꯣ ꯇꯥꯏꯌꯦ
ꯅꯃꯥꯟꯅꯕꯤꯗꯨꯗꯤ ꯍꯧꯔꯦꯟꯅ ꯇꯧꯁꯦ ꯍꯥꯏꯌꯣ
ꯍꯣꯏ ꯅꯪ ꯑꯣꯏꯅ ꯇꯧꯔꯛꯎꯀꯣ ꯍꯥꯏꯕꯤꯒꯦ
ꯇ ꯀꯩꯁꯨ ꯀꯥꯏꯗꯦ ꯃꯥ ꯑꯗꯨꯝ ꯇꯧꯔꯛꯄ ꯌꯥꯏ ꯀꯩꯅꯣ ꯐ꯭ꯔꯤꯅꯦ
ꯇꯧꯔꯛꯑꯣ ꯇꯧꯔꯛꯑꯣ ꯉꯥꯏꯔꯤꯅꯦ ꯑꯩꯈꯣꯏꯗꯤ
ꯑꯣ ꯏꯟꯖꯥꯡ ꯍꯥꯎꯇꯕ ꯃꯥꯜꯂꯦ ꯍꯣꯏ
ꯀꯔꯤꯒꯤ ꯏꯟꯖꯥꯡ ꯍꯥꯎꯗꯕꯒ ꯀꯔꯤ ꯃꯔꯤ ꯂꯩꯅꯒꯦ
ꯋꯥ ꯈꯣꯡꯉꯥꯡꯁꯦ ꯌꯥꯗꯦꯕ
ꯏꯁ ꯃꯁꯥꯒꯤꯅꯦ ꯀꯩꯅꯣ
ꯅꯠꯇꯦꯗ ꯑꯗꯨꯝ ꯈꯪꯉꯦ ꯏꯟꯖꯥꯡ ꯍꯥꯎꯔꯗꯤꯀꯣ ꯃꯤꯗꯤꯅꯦ ꯋꯥꯔꯤ ꯇꯧꯕ ꯀꯥꯟꯗ ꯏꯟꯖꯥꯡ ꯍꯥꯎꯕ꯭ꯔꯥ ꯍꯥꯎ
ꯍꯤꯟꯖꯥꯡ ꯍꯥꯎꯕ ꯆꯥꯗꯦ ꯑꯩꯈꯣꯏꯗꯤ ꯆꯝꯐꯨꯠ ꯉꯥꯛꯇꯅꯦ ꯍꯧꯖꯤꯛꯀꯥꯟ
ꯑꯁ ꯆꯝꯐꯨꯠ ꯆꯥꯕꯅ ꯍꯦꯟꯅ ꯐꯕꯅꯤꯗ ꯍꯛꯆꯥꯡꯁꯨ ꯐꯕ ꯁꯛꯁꯨ ꯐꯖ ꯊꯣꯛꯄ
ꯎꯝ ꯁꯛ ꯐꯖꯊꯣꯛꯑꯦ ꯍꯥꯏꯌꯦ ꯑꯗꯨꯒꯤ ꯐꯖ ꯊꯣꯛꯄ꯭ꯔꯥ ꯌꯦꯡꯉꯤꯅ ꯆꯥꯕꯅꯤꯗ
ꯁꯛꯁꯨ ꯐꯖꯊꯣꯛꯄ ꯍꯛꯆꯥꯡꯁꯨ ꯐꯕ ꯂꯣꯏꯅ ꯐꯕꯅꯤꯅꯦ ꯆꯝꯐꯨꯠ ꯆꯥꯕꯗꯤ ꯑꯩꯅꯗꯤ ꯌꯥꯝꯅ ꯀꯟꯅ ꯆꯥꯅꯤꯡꯗꯕ ꯁꯥ ꯃꯇꯨꯝ ꯃꯇꯨꯝꯗꯣ ꯌꯥꯎꯗ꯭ꯔꯗꯤ ꯆꯥꯅꯤꯡꯗꯦꯕ
ꯅꯪꯁ ꯕꯦꯔꯥꯅꯦꯍꯦ ꯅꯪ ꯑꯣꯏꯔꯔꯣꯏ ꯀꯣ
ꯑꯁ ꯀꯩꯅꯣ ꯑꯣꯏꯔꯤꯁꯤꯗꯤ ꯑꯩ ꯑꯣꯏꯔꯤꯁꯤꯗꯤ ꯀꯩꯅꯣꯅꯦ ꯑꯗꯨꯃꯥꯏ ꯍꯥꯏꯔꯛꯀꯅꯨꯅꯦ
ꯁꯥ ꯉꯥ ꯈꯛꯇ ꯆꯥꯒꯅꯨ ꯆꯝꯐꯨꯠꯁꯨ ꯃꯔꯛ ꯃꯔꯛꯇ ꯆꯥꯎ
ꯆꯝꯐꯨꯠꯇꯣ ꯅꯪ ꯑꯣꯏꯅ ꯊꯤꯜꯂꯛꯑꯣ
ꯏꯁ ꯅꯣꯏꯔꯣꯝꯗ ꯐꯪꯗ꯭ꯔꯕꯣ
ꯐꯪꯕꯨ ꯐꯪ ꯐꯪꯕꯨꯗꯤ ꯐꯪꯉꯦꯕꯀꯣ ꯀꯅꯥꯅ ꯁꯦꯝꯕꯤꯒꯅꯤ ꯆꯝꯐꯨꯁꯦ ꯀꯃꯥꯏꯅ ꯁꯦꯝꯒꯦ ꯑꯩꯗꯤ ꯍꯩꯇꯤꯌꯦ
ꯎꯝ ꯏꯁ ꯂꯣꯏꯔꯦꯍꯦ ꯁꯤ ꯐꯥꯎ ꯈꯪꯗꯕ
ꯑꯁꯦꯡꯕꯅꯦ
ꯅꯠꯇꯨ ꯊꯤꯔꯣ ꯑꯗꯨꯗꯤ ꯅꯠꯇꯨꯗꯣ ꯇꯧꯍꯜꯂꯣ
ꯑꯁ ꯀꯗꯥꯏꯗꯅꯣꯗ ꯑꯗꯨꯒꯨꯝꯕ ꯋꯥꯔꯤꯕꯨ ꯋꯥꯔꯤꯅꯦꯅ ꯑꯗꯨꯃꯥꯏ ꯍꯥꯏꯒꯅꯨꯗ ꯉꯜꯂꯤ ꯑꯩꯅ ꯉꯁ ꯁꯥꯏ ꯍꯥꯏꯗ꯭ꯔꯣ ꯉꯜꯂꯤꯌꯦꯅ
ꯉꯟꯗ꯭ꯔꯦꯗ ꯌꯦꯡꯕ ꯍꯧꯕ ꯌꯥꯔꯦ ꯀꯩꯏꯅꯣ ꯃꯇꯝ ꯍꯦꯜꯂꯗꯤꯀꯣ ꯄꯥꯈꯪ ꯁꯔꯤ ꯑꯣꯏꯔꯒ ꯀꯞꯂꯒ ꯂꯦꯟꯍꯧꯅꯤ ꯅꯪ
ꯗꯤꯅꯣꯗ ꯄꯥꯈꯪ ꯍꯥꯏꯕꯁꯤꯗꯤ ꯄꯥꯈꯪꯁꯤꯗꯤ ꯋꯥꯠꯇꯕꯅꯦꯍꯦ
ꯏꯁ
ꯅꯨꯄꯥꯗꯤ ꯆꯥꯝꯃꯒꯤ ꯃꯄꯨꯅꯦ ꯍꯥꯏꯗꯣ ꯇꯥꯗꯔꯣ
ꯆꯥ ꯆꯥꯝꯃꯒꯤ ꯃꯄꯨꯗꯣ ꯅꯣꯡꯃꯗꯤ ꯁꯣꯏꯔꯣꯏ ꯅꯪ
ꯃꯤꯅ ꯍꯥꯏꯕꯒꯤ ꯍꯥꯏꯕꯅꯦꯀꯣ ꯑꯩꯗꯤ ꯈꯪꯗꯦꯍꯦ ꯐꯒꯤ ꯇꯧꯕꯅꯦ
ꯇꯧ ꯍꯧꯔꯣ ꯅꯊꯟꯇꯥ ꯐꯒꯤꯗꯣ
ꯎꯝ ꯅꯣꯏꯁꯨꯅꯦ ꯅꯣꯏꯁꯨꯅꯦ ꯑꯩꯉꯣꯟꯗ ꯍꯥꯏꯔꯤꯌꯦ ꯅꯣꯏꯁꯨ ꯍꯧꯕ ꯌꯥꯔꯦ ꯊꯦꯡꯉꯕꯅꯦꯀꯣ ꯑꯁ ꯑꯁꯦꯡꯕꯩꯔꯣ
ꯃꯇꯝ ꯉꯥꯏꯔꯒ ꯂꯩꯕꯅꯦ ꯆꯠꯀꯗꯕ ꯈꯛꯇ
ꯑꯁ ꯆꯠꯂꯣ ꯃꯇꯝ ꯉꯥꯏꯔꯨꯅꯨ
ꯍꯧꯖꯤꯛꯇꯤ ꯑꯉꯥꯡ ꯑꯣꯏꯔꯤꯕꯀꯣ
ꯑꯁ ꯑꯉꯥꯡ ꯑꯣꯏꯗ ꯃꯥꯜꯂꯤꯗ ꯋꯥ ꯈꯨꯉꯥꯡꯁꯦ
ꯑꯅꯤ ꯑꯃ ꯑꯅꯤ ꯂꯩꯔꯗꯤ ꯆꯠꯈ꯭ꯔꯅꯤ
ꯑꯁꯦꯡꯕꯒꯤꯔꯣ
ꯑꯥ
ꯑꯁ ꯌꯥꯝ ꯊꯥꯖꯗꯤꯌꯦ
ꯊꯖꯧꯑꯣꯍꯦ
ꯅꯃꯥꯟꯅꯕꯤꯗꯤ
ꯆꯪꯈ꯭ꯔꯦ ꯍꯥꯏꯕꯤꯌꯣꯔꯣ ꯅꯪꯒꯤ
ꯀꯥ
ꯃꯁꯛ ꯌꯥꯝ ꯐꯖꯕꯅꯦ ꯃꯅꯗꯦꯗ ꯕꯔꯥꯗ ꯂꯩꯃꯤꯟꯅꯕꯅꯦ
ꯑꯩ ꯇꯧꯔꯛꯀꯦ ꯍꯥꯏꯌꯣ
ꯍꯥ
ꯑꯩ ꯑꯃꯨꯛ ꯇꯧꯔꯛꯀꯦ ꯍꯥꯏꯌꯣ
ꯍꯣꯏ ꯍꯥꯏꯕꯤꯒꯦ ꯃꯁꯛ ꯈꯪꯕ꯭ꯔꯣ
ꯈꯪꯗꯦꯗꯣ ꯂꯩꯇꯦ ꯂꯩꯇ꯭ꯔꯁꯨ ꯌꯥꯏꯗ
ꯑꯩ ꯍꯧꯔꯦꯟ
ꯍꯣꯏꯅꯦ
ꯆꯥꯟ꯭ꯁ ꯌꯦꯡꯍꯧꯔꯣ ꯅꯪ
ꯃꯄꯨ ꯄꯥꯜꯂꯕꯣ
ꯄꯥꯡꯒꯦ ꯄꯥꯡꯒꯦ ꯇꯧꯋꯦ ꯃꯥꯒꯤꯅ
ꯑꯣ ꯄꯥꯟꯗꯤ ꯄꯥꯟꯗ꯭ꯔꯤꯕ ꯁꯥꯠꯜꯂꯤꯕ ꯍꯧꯖꯤꯛ ꯀꯟꯅ ꯁꯥꯠꯇꯤ ꯁꯥꯠꯄ ꯍꯧꯔꯦꯕꯀꯣ
ꯏꯁꯤꯡꯕꯨꯗꯤ ꯑꯩꯅ ꯑꯗꯨꯝ ꯆꯥꯏꯕ ꯌꯥꯏꯗ ꯀꯩꯁꯨ ꯀꯥꯏꯗꯦꯗ
ꯍꯣꯏ ꯅꯪꯕꯥꯅꯤ ꯊꯣꯛꯄ ꯇꯧꯔꯣꯗꯨꯗꯤ
ꯐꯥꯒꯤ ꯇꯧꯕꯅꯤꯗ ꯍꯁ
ꯏꯅꯔꯖꯤ ꯌꯥꯎꯗꯕ ꯃꯥꯂꯦꯗ ꯅꯪꯒꯤ ꯋꯥ ꯈꯨꯡꯉꯥꯡꯗꯣ
ꯇꯨꯝꯕꯒꯤꯅꯦ ꯑꯁ ꯉꯥꯡ
ꯁꯥꯗ꯭ꯔꯣ
ꯁꯥꯗꯦꯗ
ꯀꯣꯢꯕ ꯆꯠꯂꯣ
ꯀꯣꯏꯕ ꯆꯠꯄ ꯅꯠꯇꯦꯅꯦ ꯍꯣꯔꯦꯟ ꯁꯥꯟꯅꯕ ꯆꯠꯄ ꯉꯥꯏꯔꯤꯅꯤꯅꯦ ꯅꯨꯡꯊꯤꯟ ꯃꯣꯔꯦꯟ
ꯕꯣꯜꯔꯣ
ꯎꯝ
ꯌꯥꯝ ꯐꯩꯅ ꯑꯗꯨꯗꯤ
ꯎꯝ ꯐꯕꯅꯦ ꯅꯨꯡꯉꯥꯏꯕ ꯍꯛꯆꯥꯡꯁꯦ ꯌꯥꯡꯕꯅꯤꯅ ꯅꯨꯡꯉꯥꯏꯑꯕ ꯁꯥꯟꯅꯕꯁꯦ
ꯄꯥꯏꯒꯅꯤꯀꯣ ꯁꯅꯥꯔꯤꯉꯩꯗ
ꯅꯪꯕꯨ ꯀꯥꯏꯗ ꯌꯨꯝ ꯍꯣꯡꯒꯦ ꯍꯥꯏꯕ꯭ꯔꯣ
ꯍꯩꯏ ꯍꯥꯏꯗꯣ ꯑꯣꯏ
ꯍꯥꯏꯗꯣꯛꯄ ꯌꯥꯗꯕ꯭ꯔꯣ
ꯌꯥꯗꯦ
ꯍꯥꯏꯗꯣꯛꯄ ꯌꯥꯗꯦꯀꯣ ꯃꯤꯒꯤꯗꯤ
ꯍꯥꯏꯗꯣꯛꯔꯗꯤ ꯏꯁ ꯑꯣꯏꯔꯔꯣꯏ
ꯈꯨꯟ ꯈꯨꯟ ꯆꯞ ꯃꯅꯕ꯭ꯔꯣ
ꯃꯅꯥꯗꯦ ꯗꯤꯁꯇ꯭ꯔꯤꯛ ꯆꯞ ꯃꯅꯩ
ꯅꯨꯡꯉꯥꯏꯇꯦꯍꯦ ꯈꯨꯟ ꯅꯨꯡꯉꯥꯏꯇ꯭ꯔꯣ
ꯈꯨꯟ ꯆꯞ ꯃꯥꯟꯅꯕꯁꯦ ꯅꯨꯡꯉꯥꯏꯇ꯭ꯔꯣ ꯍꯥꯏꯕ ꯀꯅꯥꯅꯣ ꯅꯪ ꯍꯧꯖꯤꯛ ꯍꯥꯏꯕꯗꯨ
ꯍꯣꯏꯅꯦ ꯃꯥꯅꯤꯅꯦ
ꯏꯁ ꯈꯨꯟ ꯆꯞ ꯃꯥꯟꯅꯕꯗꯤ ꯒꯌ꯭ꯥꯟ ꯇꯥꯕ ꯂꯩꯇꯦꯅꯦ ꯅꯨꯄꯥꯁꯤꯡꯗꯣ
ꯑꯁ ꯅꯪꯅ ꯈꯟꯗꯕ ꯅꯪꯅ ꯈꯪꯗꯕꯩ ꯑꯣꯏꯔꯝꯅꯤ
ꯑꯗꯣ ꯂꯣꯏꯅ ꯈꯪꯉꯦꯗꯅ ꯈꯨꯟ ꯆꯞ ꯃꯥꯟꯅꯕꯅꯤꯅ
ꯑꯗꯨꯅ ꯈ꯭ꯋꯥꯏꯗꯒꯤ ꯐꯕꯅꯤ ꯀꯩꯅꯣ ꯂꯣꯏꯅ ꯋꯥꯔꯤ ꯈꯪꯅꯕ ꯑꯗꯨ ꯑꯗꯨꯅ ꯅꯨꯡꯉꯥꯏꯕꯅꯤ
ꯈꯨꯟꯗ ꯄꯥꯟꯅꯤꯡꯗꯦ ꯇꯜꯂꯦ
ꯏꯁ ꯀꯔꯤꯒꯤ
ꯄꯥꯟꯅꯤꯡꯗꯕ
ꯄꯥꯜꯂꯣꯍꯦ
ꯅꯪ ꯑꯣꯏꯅ ꯌꯦꯡꯉꯨꯀꯣ ꯈꯨꯟ ꯆꯞ ꯃꯥꯟꯅꯕꯗꯣ
ꯀꯔꯤ ꯍꯥꯏꯕ
ꯅꯪꯒꯤ ꯅꯨꯄꯤꯗꯣ
ꯑꫭ
ꯈꯨꯟ ꯆꯞ ꯃꯥꯟꯅꯕꯗꯒꯤ ꯂꯧ ꯍꯥꯏꯕ ꯅꯪ
ꯀꯩꯒꯤ ꯃꯔꯝ ꯍꯥꯏꯌꯣ
ꯅꯪ ꯍꯧꯖꯤꯛꯇ ꯐꯩ ꯍꯥꯏꯔꯤꯗꯨꯗꯤ
ꯅꯪ ꯑꯗꯨꯁꯨ ꯅꯪꯅ ꯍꯧꯖꯤꯛ ꯑꯃꯨꯛ ꯍꯥꯏꯔꯤꯗꯨ ꯃꯔꯝ ꯍꯥꯏꯌꯨ ꯀꯩꯒꯤꯅꯣꯕ
ꯇꯥꯗꯦ
ꯃꯔꯝ ꯍꯥꯏꯌꯣ
ꯏꯁ ꯅꯪ ꯍꯧꯖꯤꯛ ꯐꯩ ꯍꯥꯏꯗꯨꯗꯤ
ꯅꯪꯒꯤ ꯅꯪꯒꯤꯗꯤ ꯐꯠꯇꯕ꯭ꯔ ꯍꯥꯏꯁꯤꯕꯣ
ꯐꯠꯇꯦ ꯑꯩꯒꯤꯗꯤ
ꯏꯁ
ꯅꯣꯏ ꯏꯃꯨꯡꯒꯤ ꯋꯥꯔꯤꯒꯨꯝꯕ ꯈꯪꯕ
ꯎꯝ
ꯄꯥꯝꯗꯦꯗ ꯑꯗꯨꯒꯨꯝꯕꯗꯣ
ꯑꯇꯩ ꯈꯨꯟ ꯑꯇꯩꯗ ꯈꯨꯟ ꯑꯇꯣꯞꯄꯗ ꯂꯨꯍꯣꯡꯉꯗꯤ ꯃꯤꯒꯤ ꯋꯥꯔꯤ ꯈꯪꯉꯔꯣꯏ ꯃꯤꯒꯤ ꯀꯔꯤ ꯀꯔꯤ ꯂꯩꯕ꯭ꯔ ꯈꯪꯉꯔꯣꯏ ꯈꯨꯟ ꯈꯨꯟ ꯆꯞ ꯃꯥꯟꯅꯅ ꯂꯨꯍꯣꯡꯉꯗꯤ ꯂꯣꯏꯅ ꯋꯥꯔꯤ ꯈꯪꯉꯦ ꯑꯁꯤ ꯑꯗꯨꯃꯥꯏꯅ ꯇꯧꯋꯦ ꯗꯤ ꯌꯥꯒꯅꯤ ꯑꯗꯨ ꯂꯣꯏꯅ ꯈꯪꯉꯤꯗꯅ
ꯒꯌ꯭ꯥꯟ ꯇꯥꯕ ꯌꯥꯎꯗꯦꯅꯦ ꯅꯤꯁꯥ ꯆꯥꯕ ꯉꯥꯛꯇꯅꯦ
ꯅꯤꯁꯥ ꯆꯥꯗꯕ ꯄꯥꯝꯕꯔꯣ
ꯑꯣ
ꯍꯧꯖꯤꯛꯀꯥꯟꯁꯦ ꯍꯧꯖꯤꯛꯀꯥꯟꯗꯤ ꯆꯞ ꯃꯥꯟꯅꯔꯕꯅꯤꯗ
ꯑꯥ ꯌꯨ ꯊꯛꯄꯗ ꯇꯜꯂꯦ ꯅꯤꯁꯥ ꯆꯥꯕꯗꯤ
ꯌꯨ ꯌꯨ ꯊꯛꯄꯗꯤ ꯌꯥꯕ꯭ꯔꯣ
ꯌꯥꯔꯦ
ꯈꯥꯔꯕꯣ
ꯈꯥꯔꯦ ꯄꯦꯂꯦ
ꯌꯨ ꯊꯛꯄ ꯅꯤꯁꯥ ꯆꯥꯕ ꯍꯥꯟꯅ ꯅꯨꯡꯁꯤꯔꯛꯄ
ꯑꯪꯈ ꯅꯪꯁꯨ ꯊꯛꯄ꯭ꯔꯣ
ꯑꯦ ꯑꯩꯗꯤ ꯑꯗꯨꯝꯕ ꯊꯛꯇꯦꯗꯣ
ꯑꯦꯁ ꯊꯥꯖꯗꯦꯗ꯭ꯔꯒꯥ
ꯑꯁꯦꯡꯕꯅꯦ ꯑꯩꯗꯤ ꯑꯗꯨꯒꯨꯝꯕ ꯄꯥꯝꯗꯦ ꯑꯉꯥꯡ ꯑꯣꯏꯔꯤꯉꯩꯗꯒꯤ ꯑꯉꯥꯡ ꯌꯥꯝ ꯑꯉꯥꯡ ꯑꯣꯏꯕ ꯃꯇꯝꯗꯗꯤꯀꯣ
ꯑꯥꯑ
ꯆꯔꯨꯒꯨꯝꯕ ꯑꯥꯑ ꯀ꯭ꯋꯥꯒꯨꯝꯕ ꯃꯔꯛ ꯃꯔꯛꯇ ꯏꯃꯥꯟꯅꯕ ꯄꯨꯜꯂꯗꯤ ꯇꯧꯔꯝꯃꯦꯕꯀꯣ
ꯑꯣꯏꯗꯕ ꯌꯥꯝ ꯄꯥꯝꯗꯦꯗ ꯍꯩꯅꯗꯦꯗ
ꯍꯧꯖꯤꯛꯁꯨ ꯑꯗꯨꯝ ꯃꯔꯛ ꯃꯔꯛꯇ ꯆꯥꯕ꯭ꯔꯥ
ꯍꯩꯁ ꯑꯗꯨꯒꯨꯝꯕ ꯑꯩ ꯇꯧꯗꯦꯗ ꯇꯜꯂꯦ
ꯌꯥꯝ ꯐꯩꯅꯦ ꯑꯗꯨꯗꯤ
ꯌꯥꯝ ꯍꯩꯅꯗꯦ ꯆꯨꯔꯨꯞꯒꯨꯝꯕ ꯃꯅꯝꯖꯦ ꯌꯥꯝ ꯍꯩꯅꯗꯦꯕ ꯑꯩꯗꯤ
ꯒ꯭ꯌꯥꯟ ꯇꯥꯅ ꯑꯗꯨꯝ ꯂꯩꯩꯌꯨꯗ
ꯈꯔ ꯇꯜꯂꯕ ꯃꯅꯝꯖꯦ ꯑꯥꯁ ꯈ꯭ꯋꯥꯏꯗꯒꯤ ꯇꯟꯕ ꯏꯃꯥꯟꯅꯕ ꯑꯃ ꯂꯩꯌꯦ ꯇꯂꯥꯞ ꯃꯔꯛ ꯃꯔꯛꯇ ꯆꯕ ꯑꯩꯅ ꯑꯩꯁ ꯅꯝꯊꯤꯑꯦ ꯍꯥꯏꯕꯅꯦꯕ ꯀ꯭ꯋꯥꯕꯨꯗꯤ ꯑꯗꯨꯝ ꯃꯅꯝ ꯃꯅꯝꯗꯣ ꯅꯨꯡꯁꯤꯌꯦ
ꯑꯥꯑꯧ
ꯑꯗꯣ ꯑꯣꯏꯔ ꯆꯥꯅꯤꯡꯗꯦꯗ
ꯆꯅꯤꯡꯕ ꯐꯥꯎꯗꯦ ꯊꯨꯢ
ꯈꯩꯅꯤꯒꯨꯝꯕ ꯁꯤꯀꯥꯔꯒꯨꯝꯕ ꯆꯥꯕꯖꯦ ꯑꯩꯖꯦ ꯉꯛꯏꯅꯦ ꯀꯃꯥꯏꯅ ꯆꯥꯅꯤꯡꯉꯤꯅꯣꯅ ꯇꯥꯕ꯭ꯔꯣ
ꯑꯧ ꯇꯥꯏꯌꯦꯅꯦ ꯑꯗꯨꯝ ꯉꯥꯡꯉꯨ
ꯌꯥꯝ ꯇꯨꯝꯅꯤꯡꯕ ꯃꯥꯜꯂꯦꯗ ꯅꯪ
ꯇꯨꯝꯃꯒ ꯂꯩꯌꯦ ꯏꯃꯥꯟꯅꯕꯤꯖꯨ ꯏꯃꯥꯟꯅꯕꯖꯨ ꯑꯃ ꯂꯩꯕ ꯋꯥꯔꯤ ꯇꯧꯔꯒ ꯂꯩꯕ ꯀꯟꯅ ꯉꯥꯡꯕ ꯌꯥꯗꯕ
ꯂꯩꯁ ꯂꯥꯎꯂꯥꯎꯅ ꯍꯤꯍꯤ
ꯈꯣꯏꯗꯤ ꯚꯔꯥ ꯂꯩꯕꯅꯤꯅꯀꯣ
ꯑꯩꯈꯣꯏꯁꯨꯅꯤ
ꯔꯨꯝ ꯑꯇꯩ ꯑꯇꯩꯗꯨꯁꯨ ꯃꯤ ꯌꯥꯝ ꯂꯩꯌꯦꯕ ꯑꯗꯣ ꯀꯟꯅ ꯉꯥꯡꯕ ꯌꯥꯗꯦꯕ
ꯏꯁꯩ ꯁꯛꯑꯣ ꯅꯪ
ꯅꯪ ꯑꯣꯏꯅ ꯁꯛꯀꯗꯕꯅꯤ ꯀꯩꯅꯣ ꯑꯥꯁ
ꯎꯪ ꯅꯨꯄ ꯅꯪꯅ ꯁꯛꯀꯗꯕꯅꯦ
ꯏꯁ ꯁꯛꯄ ꯌꯥꯔꯗꯤ ꯁꯛꯄꯌꯥ ꯍꯧꯖꯤꯛ ꯏꯁꯩ ꯁꯛꯄ ꯌꯥꯔꯣꯏ ꯃ꯭ꯌꯨꯖꯤꯛ ꯂꯩꯇꯕꯤꯗ ꯀꯃꯥꯏꯅ ꯁꯛꯇꯣꯏꯅꯣ
ꯏꯁ ꯂꯩꯗ꯭ꯔꯁꯨ ꯁꯛꯄ ꯌꯥꯏ ꯀꯩꯅꯣ꯫
ꯂꯩꯕꯕꯨꯗꯤ ꯂꯩꯌꯦꯕꯀꯣ ꯑꯩ ꯏꯅꯥꯛꯇ ꯒꯤꯇꯔ ꯑꯃ ꯂꯩꯑꯦ